ꯇꯔꯕꯣ ꯇꯥꯏ ꯇꯥꯏ
ꯇꯔꯦ ꯇꯥꯔꯦ
ꯑꯣ
ꯌꯥꯔꯦ ꯌꯥꯔꯦ
ꯍꯟꯛꯇꯤ ꯂꯧꯁꯤꯡ ꯎꯕꯁꯦ ꯀꯃꯥꯏ ꯀꯃꯥꯏ ꯇꯧꯔꯤꯒꯦ
ꯂꯧꯁꯤꯡꯁꯤ ꯇꯍ ꯈꯪꯗꯦꯅꯦ ꯏꯁꯤꯡ ꯅꯨꯡꯃꯥꯏꯁꯤꯡꯁꯦ ꯈꯤꯇꯪ ꯊꯦꯡꯕ ꯃꯥꯟꯗ꯭ꯔꯣ ꯍꯟꯗꯛ ꯀꯤꯁꯤꯅ ꯑꯩꯈꯣꯏꯒꯤ ꯑꯅꯤ ꯆꯥꯕꯤ ꯇꯧꯔꯦꯗꯅ ꯑꯗꯨꯅ ꯍꯣꯏ ꯈꯪꯗꯦꯗ ꯏꯁꯤꯡ ꯃꯥꯏꯁꯤꯡꯁꯦ ꯈꯔ ꯈꯔꯕꯨꯗꯤ ꯆꯪꯅꯕ ꯂꯣꯛ ꯈꯣꯏꯕꯕꯨꯗꯤ ꯍꯧꯅꯔꯦ ꯑꯩꯈꯣꯏ ꯁꯣꯝꯗ ꯀꯪꯒꯤ
ꯑꯅꯦꯔ
ꯂꯧꯗꯨ ꯏꯁꯤꯡ ꯈꯣꯏꯕ ꯍꯟꯗꯛꯀꯤ ꯂꯧ ꯈꯣꯏꯕꯒꯤ ꯄꯩꯁꯥꯁꯤ ꯋꯥꯡꯉꯦ ꯍꯥꯏꯔꯤꯕꯣ ꯍꯟꯗꯛꯇꯤ
ꯋꯥꯡꯉꯦ ꯍꯥꯏ ꯑꯁ ꯍꯂꯨꯡꯐꯝ ꯑꯃ ꯐꯣꯟꯗꯗꯤꯕꯨ ꯏꯁꯤꯡ ꯐꯪꯅꯗꯗꯅ ꯑꯝꯇ ꯎꯅꯍꯧꯗ꯭ꯔꯤꯅꯦ ꯂꯧꯁꯦ ꯀꯪ ꯀꯪꯗꯅ ꯃꯌꯥꯝ ꯂꯩꯅꯍꯧꯔ
ꯅꯪꯗꯤ ꯏꯁꯤꯡꯁ ꯅꯣꯡ ꯇꯥꯕꯒꯤ ꯆꯥꯡꯁꯦ ꯈꯔ ꯋꯥꯠꯂꯤ ꯑꯗꯨꯅ
ꯋꯥꯔꯦ
ꯀꯠ ꯍꯣꯏ ꯏꯊꯩ ꯀꯠ ꯑ ꯏꯊꯩ ꯀꯦꯠꯅꯦ ꯂꯩꯕ ꯕꯨꯗꯤ ꯈꯔ ꯀꯣꯝꯕ ꯍꯥꯏꯇꯥꯔꯦ ꯑꯗꯨꯒ ꯑꯇꯣꯞꯄ ꯂꯩꯇꯕꯁꯤꯡꯗꯨꯗꯤ ꯀꯥꯏꯗꯒꯤ ꯅꯣꯡ ꯇꯥꯗꯅꯥꯏ ꯎꯝ
ꯕꯪ ꯀꯣꯄꯤꯡ ꯇꯧꯕꯁꯤꯅꯁꯨ ꯐꯔꯦ
ꯗꯕꯜ ꯀ꯭ꯔꯣꯄꯤꯡ ꯇꯧꯕꯁꯦ ꯑꯍꯥꯟꯕꯗꯨꯗꯤ ꯍꯣꯏꯅꯦ ꯍꯥꯏꯔꯣꯅꯦ
ꯏꯁꯤꯡ ꯑꯃ ꯆꯥꯎꯕ ꯆꯥꯎꯕ ꯂꯥꯛꯑꯀꯥꯟꯗ ꯃꯤ ꯐꯧ ꯄꯅ ꯐꯧ ꯋꯥꯡꯅꯔꯀꯥꯟꯗ ꯊꯨꯝꯖꯤꯟꯕꯤꯗꯣ ꯑꯗꯨ ꯑꯗꯨꯃꯥꯏꯅ ꯇꯧꯕ ꯖꯒꯥ ꯁꯤꯒꯨꯝꯕꯁꯦ ꯉꯥꯛꯇꯅꯦ ꯃꯣꯏ ꯗꯕꯜ ꯀꯣꯄꯤꯡ ꯍꯧꯕꯤ
ꯑꯥ
ꯁꯤꯁꯦ ꯍꯌꯦꯡ ꯃꯣꯏꯁꯤꯗꯤ ꯀꯥꯟꯅꯔꯦ
ꯃꯣꯏꯗꯗꯤ ꯀꯥꯟꯅꯩ ꯀꯩꯒꯤꯅꯣ ꯍꯥꯏꯔ ꯀꯥꯟꯗ ꯑꯩꯈꯣꯏꯒꯤ ꯅ ꯆꯨꯝꯃꯦꯕ ꯑꯩꯈꯣꯏꯒꯤ ꯑꯅꯤꯔꯛꯁꯨꯕꯁꯤꯅ ꯑꯩꯈꯣꯏ ꯀꯝꯕ ꯉꯝꯗꯦꯗꯅ ꯃꯤꯟ ꯃꯊꯛꯇꯤ ꯏꯁꯤꯡ ꯆꯥꯎꯔꯗꯤ ꯍꯧꯅꯨꯡ ꯂꯣꯛꯇ꯭ꯔꯗꯤ ꯀꯃꯥꯏ ꯀꯥꯏꯗ ꯆꯥꯅꯤ ꯗꯕꯜ ꯀ꯭ꯔꯣꯄꯤꯡ ꯇꯍꯧꯕ ꯃꯤꯗꯨꯗꯤ ꯑꯗꯨꯝ ꯆꯥ ꯍꯦꯜꯂꯔꯣꯏꯕ ꯑꯩꯈꯣꯏꯒꯤ
ꯁꯤꯁꯨ ꯐꯖꯅ ꯂꯥꯛꯑꯦꯕ ꯍꯟꯗꯛꯁꯨ ꯍꯤ ꯀꯧꯔꯤꯁꯤ ꯌꯧꯨꯅꯦ ꯄꯨ ꯇꯥ ꯌꯣꯟꯅꯔꯦ
ꯑꯣꯗꯔꯦ ꯂꯁ ꯃꯇꯝ ꯃꯇꯝ ꯆꯥꯥꯏꯗ꯭ꯔꯦ ꯃꯇꯝ ꯑꯩꯅ ꯐꯣꯂꯤ ꯂꯩꯦ ꯀꯥꯟꯗ ꯑꯩꯈꯣꯏꯒꯤ ꯑꯩꯈꯣꯏ ꯃꯇꯧ ꯀꯩ ꯍꯥꯏꯇꯥꯔꯦ ꯄꯨꯛꯁꯦ ꯄꯨꯡꯁꯦ ꯀꯨꯠ ꯃꯔꯤꯅꯤꯗꯔ ꯂꯧꯕꯁꯦ
ꯃꯥ
ꯃꯤ ꯍꯥꯏꯅꯔꯛꯏꯁꯦ ꯅꯣꯡꯃꯩ ꯄꯨꯡꯒꯤ ꯀꯨꯟ ꯃꯉꯥꯗ ꯁꯥꯔꯅꯤ ꯁꯤ ꯅꯪ ꯇꯥꯛꯍꯧꯕ ꯑꯗꯨꯗꯤ ꯍꯥꯏꯗ ꯑ ꯀꯩ
ꯍꯧꯖꯤꯛ ꯅꯨꯃꯤꯗꯥꯡꯒ ꯇꯥꯏꯁꯦ ꯄꯨꯡ ꯇꯔꯦꯠꯇꯒ ꯃꯝꯃꯦ ꯍꯥꯏꯕ
ꯇꯔꯤꯑ ꯇꯔꯤ ꯑꯁꯦꯦꯛ ꯇꯔꯦ ꯍꯦꯂꯀꯥꯟꯗꯣ ꯃꯃꯤ ꯏꯅꯦ ꯇꯔꯦꯠ ꯑꯩꯈꯣꯏꯗ ꯍꯥꯟꯗꯤ ꯍꯧꯖꯤꯛ ꯆꯥꯛ ꯊꯕ ꯍꯧꯈꯤꯦ ꯇꯧꯕꯗ ꯄꯨꯡ ꯇꯔꯦꯠ ꯃꯈꯥꯏ ꯇꯥꯔꯦ
ꯃꯥꯅꯦ
ꯃꯣꯔꯦꯟ ꯆꯥꯛ ꯆꯥꯛ ꯊꯣꯡꯉꯒ ꯆꯥꯛ ꯆꯥꯕ ꯃꯇꯝꯗ ꯄꯨꯡ ꯃꯥꯄꯜ ꯑꯗꯨꯗꯤ ꯇꯣꯡꯕꯗꯗꯤ ꯑꯗꯨꯝ ꯀꯩꯅꯣ ꯇꯧꯔꯤꯁꯦ ꯄꯨꯡ ꯃꯥ ꯃꯈꯥꯏ ꯇꯥ ꯑꯗꯨꯝ ꯇꯥꯒ ꯊꯦꯡ ꯇꯧꯗ ꯑ
ꯅꯧꯁꯤ ꯍꯨ ꯍꯧꯦ ꯆꯁꯦ
ꯍꯥꯥ
ꯏꯊꯝ ꯇꯥꯗꯅ ꯅꯨꯡꯉꯥꯏꯕ ꯑꯃ ꯐꯩꯅ
ꯑꯩ ꯅꯟꯗꯥꯒ ꯇꯨꯝꯕ ꯆꯥꯕ꯭ꯔꯣ ꯑꯥ ꯎꯁꯥ ꯁꯥꯗ꯭ꯔꯣ ꯑꯩꯈꯣꯏꯒꯤ ꯀꯥꯂꯦꯟ ꯀꯥꯂꯦꯟ ꯑꯣꯏ ꯑꯃ ꯂꯩꯐꯝ ꯆꯥꯛ ꯐꯪꯗꯕꯤ ꯄꯀꯣꯛ ꯆꯥꯛꯄꯤ ꯃꯤ ꯂꯝꯗꯗꯤ ꯚꯗꯤꯑꯣ ꯁꯨꯝ ꯊꯦꯡꯅꯅꯕ ꯌꯥꯎꯋꯦꯕꯀꯣ ꯑꯩꯈꯣꯏ ꯒꯥꯔꯤ ꯇꯌꯥꯔꯒ ꯁꯧꯗꯣꯛ ꯄꯤ ꯁꯦꯟꯗꯟ ꯁꯧꯗꯣꯛꯄꯤ
ꯑ ꯇ꯭ꯔꯥꯐꯤꯛꯀꯤ ꯑꯃ ꯃꯥꯅꯤ ꯇ꯭ꯔꯥꯐꯤꯛꯀꯤ ꯑꯃ ꯆꯕ ꯈꯁꯤꯒꯤꯤꯗ ꯊꯠꯕ ꯑꯗꯨ ꯀꯥꯏꯗ ꯂꯣꯏ ꯁꯧꯗꯣꯛꯑ ꯂꯥꯏꯠ ꯀꯥꯏꯗꯣ ꯌꯧꯅꯦ ꯑ ꯃꯅꯤꯄꯨꯔꯗꯅ ꯃ ꯈꯔ ꯐꯔꯦ ꯑꯗ ꯖꯋꯥꯔꯒ ꯍꯥꯏꯕ
ꯑꯥ
ꯑꯗꯨꯗꯤ ꯁꯥꯊꯤ ꯁꯥꯊꯤꯅ ꯍꯥꯏꯅꯤ ꯍꯥꯏꯅ ꯖꯋꯥ ꯐꯅꯥ ꯑꯃ ꯍꯥꯏꯔꯅꯤ ꯀꯩꯅꯣꯣ ꯀꯟ ꯀꯗ ꯃꯤ ꯂꯝꯗ ꯀꯟ ꯀꯩꯅꯣ ꯍꯥꯏꯗꯨꯅꯤ ꯃꯤ ꯀꯔꯤ ꯚꯤꯗꯤꯑꯣ ꯊꯥꯒꯠꯂꯛꯄꯒꯤ ꯑꯥ ꯀ ꯀꯄꯗꯤꯗ ꯊꯥꯗ ꯀ
ꯑꯥ
ꯈꯪꯗꯦꯗ ꯅꯕꯗꯣ ꯑꯗꯨꯃꯥꯏꯅꯒ ꯍꯥꯏꯔꯗꯤ ꯑꯩꯈꯣꯏ ꯁ꯭ꯋꯥꯏꯗꯗꯤ ꯌꯥꯔꯣꯏꯗ꯭ꯔ ꯃꯔꯝꯗꯤ ꯂꯩꯔꯤꯕ ꯀꯩꯅꯣꯁꯤꯡꯁꯦ ꯌꯥ ꯌꯎ ꯌ ꯌꯥꯗꯕ
ꯍ
ꯌꯥꯝ ꯀꯟꯅꯣ ꯁꯣꯏꯔꯤꯕ ꯃꯥꯜꯂꯤꯒꯗꯗꯒꯤꯔꯣ
ꯍꯣꯏ
ꯎ ꯁꯣꯏ ꯁꯣꯏ ꯁꯣꯏꯕ ꯍꯥꯏꯁꯤꯅ ꯁꯣꯏꯔꯁꯤꯕꯣ ꯑꯩꯈꯣꯏꯒꯤ ꯂꯐꯨꯁꯦ
ꯑꯥ
ꯑꯣꯛꯇꯂꯄꯗ ꯍꯪꯉꯦ ꯕꯤꯖꯗ꯭ꯔꯅꯦ ꯖꯒꯔꯗ
ꯄꯤꯁ ꯑꯣ ꯌꯥꯝ ꯀ ꯄꯤꯖꯕ ꯌꯥꯗꯦ ꯂ ꯐꯨ ꯄꯤꯖꯕꯖꯦ ꯎꯛꯁꯦ ꯈ ꯆ ꯋꯥ ꯊꯜ ꯂ ꯍꯥꯏ ꯆ
ꯑ ꯑꯩꯈꯣꯏ ꯃꯇꯝꯗ ꯑꯩꯅ ꯅꯣꯏꯉꯩ ꯃꯇꯝꯗ ꯑꯣꯛꯁꯤ ꯂꯐꯨꯗ ꯄꯤꯖꯩ ꯑꯗꯨꯗ ꯆꯥꯎꯗ ꯆꯥꯎꯗ ꯣ ꯂꯘꯨꯅꯦ ꯆꯦꯡꯀꯨꯨꯞꯅꯦ ꯑ ꯀꯧꯆꯥꯛꯀꯤ ꯆꯥꯛ ꯅꯨꯡ ꯆꯒꯨꯝ ꯀꯣꯡꯆꯥꯛ ꯂꯩꯗꯅ ꯑꯣꯧꯆꯥꯛ ꯈꯣꯝꯕꯒꯤ
ꯑꯥ
ꯑ ꯑꯗꯩ ꯀꯩꯀꯩꯪ ꯑꯗꯨꯝꯉꯣ ꯑꯩꯈꯣꯏꯒꯤ ꯍꯧꯖꯤꯛꯀꯥꯟꯒꯤ ꯊꯥꯏꯅꯒꯤ ꯈꯦꯠꯅꯕꯒꯗ ꯊꯥꯏꯅꯗꯤ ꯑꯣꯛꯁꯦꯀꯣ ꯀꯣꯛꯁꯤꯗ ꯁꯝꯅ ꯍꯥꯏꯔꯕ ꯌꯦꯗꯣ ꯑꯁꯤꯕ ꯀꯩ ꯑꯣꯏꯁ ꯄꯥꯛ ꯄꯤꯖꯩꯌꯦꯕ ꯌꯦꯟꯨ ꯌꯦꯅꯥꯥꯎ ꯃꯆꯥ ꯑꯃ ꯁꯤꯖꯦ ꯑꯁ ꯑꯣꯛꯇ ꯄꯤꯖꯠꯊꯣꯛꯄꯣꯒꯥꯏꯖꯩꯗꯅ ꯍꯧꯖꯤꯛꯇꯤ ꯑꯗꯨꯒꯨꯝꯕ ꯄꯤꯖ ꯦ ꯌꯥ ꯌꯥꯗ꯭ꯔ ꯃꯥꯅꯤ ꯖ ꯕꯤꯖꯔꯦ ꯑꯗꯨꯅ ꯍꯦ ꯀꯥꯏꯖ
ꯍꯧꯖꯤꯛꯀꯥꯟꯒꯤ ꯑꯣꯛꯁꯤꯗꯤ ꯄꯨꯔꯥ ꯀꯩꯅꯣꯝ ꯇꯧꯔꯦꯕ ꯈꯤꯇꯪ ꯅꯥꯕꯀꯣ ꯂꯥꯏꯀꯠꯅ ꯉꯝꯗꯕꯤ ꯑꯗꯨ ꯑꯣꯏꯔꯦꯕ ꯑꯗꯨꯒ ꯂꯥꯏꯅꯥ ꯇꯤꯟꯅꯥꯁꯦ ꯖꯤꯕ ꯑꯇꯩꯗꯗꯤ ꯂꯧꯅꯕꯁꯦ ꯑꯣꯛꯅ ꯍꯦꯟꯅ ꯌꯥꯝ ꯊꯤ ꯊꯨꯏꯕ ꯑꯗꯨꯅ ꯌꯦꯟ ꯉꯥꯅꯨ ꯁꯤꯕꯗ ꯅꯥꯔꯒ ꯁꯤꯕ ꯑꯣꯏꯔꯗꯤ ꯍꯦꯛꯇ ꯑꯣꯛꯇ ꯂꯧꯅꯒꯜꯂꯤꯗꯅ ꯑꯗꯨꯅ ꯍꯧꯖꯤꯛꯁꯦ ꯃꯤꯁꯦ ꯄꯤꯖꯅꯗ꯭ꯔꯦ
ꯎꯝ ꯍꯣꯏ ꯑꯗꯨ ꯑꯗꯨ ꯑꯗꯨꯅ ꯄꯤ ꯄꯤꯖꯅꯗ꯭ꯔꯁꯨ ꯀꯤꯕ ꯍꯥꯏꯇꯥꯦ ꯍꯥꯟꯅꯗꯤ ꯏꯁꯁ ꯀꯩꯁꯨꯝ ꯀꯥꯏꯗꯦ ꯑꯗꯨꯝ ꯄꯤꯖꯩꯑꯕ ꯑꯩꯅ ꯐꯖꯅ ꯌꯦꯡꯒꯁꯦ ꯌꯦꯅꯥꯎꯖꯥ ꯁꯤꯕꯁꯦ ꯀꯊꯛꯀ ꯁꯥꯥꯏꯩ ꯄꯨꯂꯞ ꯄꯨꯂꯞ ꯌꯣꯠꯁꯤꯟꯕꯤ ꯍꯧꯖꯤꯛꯁꯤꯅ ꯑꯣꯛꯁꯦ ꯆꯥꯎ ꯆ ꯆꯥꯎꯥꯕꯗꯤ ꯊꯨꯔꯦ ꯇꯀꯩ ꯈꯗꯕꯤꯖꯥꯔ ꯁꯣ ꯁꯣꯟꯗꯥꯔ ꯇ ꯃꯇꯝ ꯑꯃꯅꯤꯗꯁꯨꯃꯥꯟꯅꯩ ꯃꯤꯁꯨ ꯃꯥꯏ ꯑꯩꯈꯣꯏꯁꯨ ꯊꯥꯏꯅ ꯀꯜꯂꯝꯕ ꯃꯤꯗꯣ ꯍꯧꯖꯤꯛꯀꯤ ꯈꯜꯂꯤ ꯃꯤꯁꯦ ꯃꯥꯟꯅꯗ꯭ꯔꯦꯗꯅ ꯍꯧꯖꯤꯛꯇꯤ ꯈꯤꯇꯪ ꯇꯧꯕꯗ ꯁꯣꯜꯂꯦꯕ ꯍꯥꯏꯗꯤ ꯆꯥꯕ ꯅꯠꯇꯦ ꯍꯤꯗꯥꯛ ꯊꯛ ꯃꯄꯥ ꯃꯨꯡꯒꯁꯨ ꯆꯥꯎ ꯆꯥꯎꯗꯕ ꯃꯤ ꯃꯁꯥ ꯈꯗꯤ ꯐꯗꯅ
ꯃꯥ ꯁꯣꯏꯁꯨ ꯀꯥꯏꯉ ꯃꯤ
ꯌꯥꯗ꯭ꯔꯦ ꯍꯧꯖꯤꯛꯀꯥꯟꯗꯤ ꯌꯥꯗ꯭ꯔꯦ ꯂꯐꯨꯁꯦ ꯑꯩꯈꯣꯏ ꯂꯐꯨꯁꯦ ꯑꯩꯈꯣꯏ ꯂꯐꯣꯏꯁꯨ ꯄꯥꯜꯂꯤ ꯂꯐꯨꯅ ꯄꯥꯜꯂꯤꯁꯦ ꯂꯐꯣꯏ ꯑꯃꯈꯛꯇ ꯅꯠꯇ꯭ꯔꯣ
ꯃꯥꯅꯦ ꯂꯐꯣꯏ ꯑꯃ ꯄꯥꯜꯂꯤꯗꯅ ꯂꯣꯏꯔꯦꯗꯣ
ꯨꯛ ꯂꯣꯏꯔꯦ ꯃꯊꯪ ꯅꯈꯣꯏ ꯄꯥꯜꯂꯛꯑꯔꯣꯏ
ꯄꯥꯜꯂꯔꯣꯏ ꯂꯐꯣꯏ ꯑꯃꯨꯔꯛ ꯄꯥꯟꯈ꯭ꯔꯗꯤꯀꯣ ꯑꯗꯨꯝ ꯂꯐꯣꯏ ꯂꯐꯨꯗꯣ ꯊꯠꯅꯈ꯭ꯔꯅꯤ ꯄꯥꯃꯨꯔꯛꯇꯦꯅ ꯄꯥꯟꯅꯗꯕꯖꯥ
ꯑꯣ ꯍꯣꯏ ꯍꯣꯏ ꯑꯗꯨ ꯂꯐꯨꯁꯨ ꯊ ꯂꯐꯣꯏꯒ ꯇꯧꯕ ꯋꯥꯗꯤ ꯋꯥꯔꯝꯗꯗꯤ ꯂꯐꯣꯏꯗ ꯑꯩꯈꯣꯏ ꯁꯣꯝꯗ ꯊꯥꯛ ꯈꯪꯒ ꯈꯣꯠꯂꯤꯒ ꯍꯥꯏꯔꯤꯕ
ꯍ
ꯗꯥꯏꯇꯕꯣ ꯂꯐꯣꯏꯁꯦ ꯔꯥꯇ ꯀꯥꯟꯗꯩꯅꯦꯕꯣ ꯂꯩꯕꯨꯗꯤ ꯐꯪꯗꯕ ꯂꯩꯔꯤꯁꯦ ꯍꯧꯖꯤꯛ ꯂꯄꯣꯛꯁꯦ ꯐꯪꯗꯦꯕ ꯑꯩꯈꯣꯏꯒꯤ ꯍꯣꯏ ꯇꯥꯡ ꯇꯥꯡꯉ ꯐꯪꯉꯦꯕꯀꯣ ꯑꯗꯣ ꯍꯪꯀꯄꯥꯟꯒ ꯆꯪꯉꯒ ꯑꯗꯨꯃꯥꯏꯅ ꯂꯣꯏ ꯇꯧꯕ ꯍꯥꯏꯇꯥꯔꯦ ꯑꯗꯨꯅ ꯍꯤꯗꯥꯛ ꯍꯥꯞꯄ ꯍꯤꯗꯥꯛꯞꯄꯗꯧꯅ ꯇꯧꯋꯦꯀꯣ ꯕꯤꯗꯤꯑꯣꯝ ꯏꯊꯦꯡ ꯂꯩꯩꯌꯦ ꯍꯤꯗꯥꯛ ꯍꯥꯞꯄꯒꯤ ꯂꯐꯣꯏꯗꯨꯣ ꯁꯪꯉꯒ ꯍꯤꯗꯥꯛ ꯀꯥꯞ ꯀꯥꯞ ꯁꯟꯕꯒꯤ ꯍꯤꯗꯥꯛ ꯀꯥꯞ ꯁꯟꯕꯖꯥꯒꯗ ꯑꯥ ꯑꯗꯣ ꯑ ꯍꯥꯏ ꯇꯣ ꯍꯣꯏꯃꯤ ꯑꯇꯦꯛꯄꯗꯣ ꯑꯇꯦꯛꯄ ꯁꯥꯕꯤ ꯃꯥꯅꯦ ꯑꯗꯣ ꯂꯣꯏ ꯇꯧꯏꯑꯦ ꯑꯗꯨ ꯇꯧ ꯇꯧ ꯑꯗꯨꯗꯤ ꯃꯤꯗꯥ ꯑꯥ ꯑꯗꯨꯅꯤꯕꯣ ꯈꯪꯗꯦꯕꯣ ꯂꯐꯣꯏ ꯃꯣꯏ ꯀꯔꯕꯥꯔ ꯇꯧꯅꯕ ꯍꯣꯠꯅꯕꯗ ꯑꯗꯨꯃꯥꯏꯅ ꯇꯧꯅꯤꯅ ꯆꯥꯕ ꯍꯣꯏ ꯃꯣꯏꯅꯕꯨꯗꯤ ꯌꯣꯜꯂꯝꯕ ꯄꯩꯁꯥ ꯁꯤꯜꯂꯝꯕ ꯌꯥꯏ ꯑꯗꯣ ꯆꯥꯗꯧꯔꯤꯕ ꯃꯤꯗꯨꯗꯤ ꯐꯠꯇꯦ ꯑꯗꯨꯅ ꯍꯇꯥꯛ ꯆꯥꯛ ꯃ ꯍꯥꯞꯆꯜꯂꯅꯤꯅ ꯑꯗꯨꯒꯨꯝꯕꯅꯁꯨ ꯑꯣꯏ ꯎꯝ ꯑꯗꯨ ꯑꯩꯈꯣꯏꯗꯤ ꯐꯔꯦ ꯐꯠꯇꯕ꯭ꯔꯥ ꯂꯐꯣꯏꯁꯦ ꯂꯐꯣꯏꯁꯦ ꯐꯖꯔ ꯎꯕꯗ ꯍꯥꯎꯔꯗꯤꯅ ꯑꯗꯩ ꯊꯝꯕ ꯌꯥꯗ꯭ꯔꯦ ꯍꯧꯖꯤꯛ ꯂꯈꯣꯏ ꯐꯪꯗꯦꯕ ꯇꯥꯡꯕꯨ ꯇꯥꯡꯉꯦ ꯐꯇꯦ ꯐꯕꯍꯥꯏꯕꯨ ꯐꯕꯕꯨ ꯀꯩꯗ ꯐꯗꯣꯏꯅꯣ ꯃꯣꯏꯅ ꯇꯧꯔꯤ ꯊꯕꯛꯁꯤꯅ ꯌꯥꯝ ꯐꯕ ꯅꯠꯇꯦ ꯆꯥꯅꯕ ꯂꯐꯣꯏꯊꯗ ꯅꯠꯇꯦꯅꯦ ꯑꯇꯣꯞꯄ ꯁꯦꯝ ꯀꯣꯝꯂꯥ ꯑꯪꯒꯣꯔ ꯑꯥ
ꯃꯥ ꯌꯣꯟꯒꯦꯁꯨ ꯃꯣꯏꯒꯤ ꯁꯦꯟꯗꯣꯡꯗꯣ ꯐꯪꯅꯕ ꯑꯗꯨꯝ ꯌꯣꯟꯖꯧ
ꯍꯣꯏꯅꯦ ꯑꯗꯨꯗꯤꯅꯦ ꯐꯠ ꯂꯐꯣꯏ ꯌꯣꯜꯂꯤꯕ ꯌꯣꯜꯂꯤꯕ ꯃꯌꯥꯝ ꯌꯣꯜꯂꯤ ꯑꯩꯈꯣꯏ ꯁ꯭ꯋꯥꯏ ꯐꯪꯗꯕꯩ ꯋꯥꯅꯦꯕꯀꯣ ꯑꯗ ꯌꯣꯟꯗꯤ ꯃꯌꯥꯝ ꯌꯣꯜꯂꯤꯗꯦꯗꯣ ꯉꯥꯛꯁ ꯉꯁ ꯄꯠꯂꯦꯗ ꯍꯪꯗꯤꯗ ꯃꯣꯏ ꯄꯠꯇ ꯅꯨꯡꯗꯥꯛ ꯃ ꯍꯥꯞꯆꯟꯗꯅ ꯃꯨꯟꯗꯕꯩꯁꯨ ꯃꯨꯟꯅꯕꯩꯗ ꯍꯥꯞꯄꯦ ꯃꯨꯟꯕꯩꯁꯨ ꯄꯠꯇꯅꯕꯩ ꯍꯤꯗꯥꯛ ꯍꯞꯄꯦ
ꯑꯗꯨꯅꯤ ꯑꯗꯨ ꯍꯧꯖꯤ ꯇꯧꯔꯤꯁꯦ ꯈꯪꯗ꯭ꯔꯦ ꯂꯐꯣꯏꯁꯦ ꯑ ꯂꯦ ꯂꯐꯣꯏꯁꯦ ꯀꯥꯗꯤ ꯀꯥꯅꯕꯅꯦ ꯉꯗꯤ ꯗꯥꯏꯠ ꯑꯣꯏꯕꯒꯤ ꯑꯩꯈꯣꯏ ꯀꯩ ꯍꯥꯏꯇꯥꯔꯦꯀꯣ ꯅꯈꯣꯏ ꯆꯥꯕ ꯉꯝꯗꯕꯩ ꯋꯥꯅꯦꯕ ꯃꯤꯒꯤ ꯇꯣꯉꯥꯟꯕ ꯂꯩꯔꯤꯕ ꯇꯣꯉꯥꯟꯕ ꯂꯩꯔꯤꯕ ꯈꯣꯠꯂꯤꯕ ꯇꯣꯉꯥꯟꯥꯟꯕ ꯂꯩ ꯈꯣꯠꯂꯤꯁꯤꯡꯁꯦ
ꯢꯇꯧꯒꯤ ꯂꯣꯛ ꯈꯔ ꯆꯦꯟꯕ ꯃꯥꯜꯂꯦ
ꯂꯣꯛ ꯈꯔ ꯆꯦꯜꯂꯤꯅꯦꯕꯣ ꯏꯁꯥꯁꯦ ꯀꯩ ꯍꯥꯏꯇꯥꯔꯦ ꯏꯁꯥ ꯍꯧꯖꯤꯛ ꯅꯥꯔ ꯂꯩꯌꯦꯕꯣ ꯐꯠꯁꯨ ꯐꯠꯇꯕ ꯚ ꯍꯥꯏ ꯇꯥꯏ ꯃꯇꯝ ꯈꯔ ꯆꯪꯉꯦ ꯍꯟꯗꯛꯇꯤ ꯏꯁꯥ ꯌꯥꯝ ꯁꯣꯟꯖꯜꯂꯕꯇꯥꯥꯏꯇ
ꯑ
ꯑꯩꯈꯣꯏ ꯂꯣꯛꯁꯤ ꯒꯨꯂꯤ ꯍꯤꯗꯥꯛꯁꯦ ꯆꯥ ꯆꯥꯗ ꯏꯁꯥꯗ ꯈꯠꯇꯤ ꯈꯛꯇ ꯑꯣꯏꯗꯕ ꯍꯥꯏꯗꯤ ꯐꯒꯠꯄꯁꯨ ꯍꯥꯏꯇꯥ ꯍꯥꯏꯗ ꯍꯥꯏ ꯇ ꯂ ꯀꯨꯟꯅꯤ ꯀꯨꯟꯅꯤ ꯑꯗꯨꯝ ꯆꯥꯕꯩꯔ ꯈꯪꯗꯦꯗꯕ
ꯐꯅꯕ ꯇꯧꯁꯂꯣ ꯐꯅ ꯑꯩꯁ ꯑꯗꯥꯥꯏꯅ ꯂꯣꯛ ꯂꯥꯏꯍꯧꯒꯨꯝꯕ ꯂꯣꯛꯁꯦ ꯁꯤ ꯅꯠꯇꯦꯃꯦ ꯑꯩꯅꯔꯤꯁꯤꯅ
ꯀꯩꯩꯅꯣ
ꯈꯣꯡ ꯈꯨꯠꯇ ꯅꯦꯝꯃꯦ ꯑꯩꯗꯤ
ꯃꯥꯗꯤ ꯃꯗꯤꯁꯨ ꯃꯤ ꯁꯨꯝꯃꯤꯊꯪꯒꯤꯅꯦ ꯑꯃꯨꯛ ꯈꯣꯡ ꯈꯣꯟ ꯑꯃꯨꯛ ꯀꯩꯅꯣ ꯇꯧꯁꯦꯇꯅꯤꯗ ꯑꯗꯨ ꯀꯩꯁꯨ ꯇꯧꯔꯣꯏꯗ ꯃꯇꯝ ꯃꯥꯡꯒꯤꯗ ꯃꯇꯝ ꯌꯧꯗꯕ ꯑꯣꯏꯅꯦꯕ ꯃꯇꯝ ꯌꯧꯗꯕ ꯍꯥꯏꯗꯤ ꯀꯣꯏ ꯁꯨꯝ ꯂꯩꯗꯅ ꯈꯤꯇꯪ ꯅꯧꯒꯟꯕ ꯃꯤ ꯍꯥꯏꯕ ꯑꯃ ꯂꯩꯗꯅ
ꯑꯥ
ꯑ ꯑꯗꯨ ꯑꯣꯏꯔꯝꯕ ꯌꯥꯏ ꯑꯗꯨꯒ ꯅꯒꯟ ꯃꯊꯛꯇꯨꯗ ꯅꯪꯅ ꯑꯃꯨꯛ ꯄꯤꯔꯤꯕ ꯄ꯭ꯔꯦꯁꯔ ꯃꯌꯥꯝꯗꯨ ꯁꯥꯒ ꯆꯥꯟꯅꯗꯕ ꯍꯥ ꯇꯧꯗ ꯌꯥꯗꯦ ꯑꯣꯏꯗ ꯌꯥꯗꯦ ꯀꯩ ꯍꯥꯏꯇꯥꯔꯦ ꯉꯝꯗꯕ ꯌꯥꯗꯦ ꯆꯠꯄꯗꯨ ꯅꯠꯇꯦꯕ ꯁꯣꯏꯁꯤꯁꯨ ꯅꯠꯇ꯭ꯔꯥ ꯑꯗꯨꯒꯤꯅꯦꯕ ꯑꯩꯁ ꯑꯩꯁꯤ ꯑꯩꯁꯤ ꯂꯤꯃꯤꯠꯁꯤꯗ ꯍꯦꯟꯗꯣꯛꯈ꯭ꯔꯗꯤ ꯑꯩ ꯏꯁꯥꯅ ꯌꯥꯔꯔꯣꯏ ꯍꯥꯏꯇꯥꯥꯔꯗꯤ ꯅꯪ ꯂꯦꯞꯊꯣꯛꯑꯒꯗꯤ ꯐꯒꯗꯕ ꯂꯤꯃꯤꯠꯇꯣ ꯅꯪꯅ ꯀ꯭ꯔꯣꯁ ꯇꯧꯁꯜꯂꯒ ꯆꯠꯂꯅꯤꯗ ꯑꯥ ꯂꯤꯃꯤꯠꯇꯨ ꯅꯪ ꯀ꯭ꯔꯣꯁ ꯇꯧꯁꯜꯂꯒꯗ ꯊꯕꯛ ꯑꯃ ꯇꯧꯕꯗ ꯉꯝꯃꯣꯏꯗꯕ ꯗ ꯇꯧꯁꯜꯂꯃꯤꯅ ꯀꯥꯏꯗꯒꯤ ꯍꯧꯖꯤꯛꯇꯤ ꯐꯔꯕ ꯅꯠꯇ꯭ꯔꯥ
ꯐꯔ
ꯑ ꯐꯕ ꯐꯥꯎ ꯑꯁ ꯈꯪꯗꯦꯗ ꯍꯧꯖꯤꯛ ꯆꯍꯤ ꯅꯧꯔꯤꯀꯥꯟꯗꯗꯤ ꯁꯦꯝꯕ ꯈꯣꯠꯄꯁꯤꯗꯤ ꯂꯣꯏ ꯌꯥꯏ ꯍꯥꯏꯕꯗ ꯍꯌꯦꯡ ꯂꯤꯔꯀꯥꯟꯗꯕꯨ ꯌꯥꯗꯦꯕ
ꯑꯥ ꯑꯗꯨꯅꯤ ꯇꯧꯔꯤꯁꯦ ꯒ꯭ꯌꯥꯟ ꯇꯥꯗꯦ ꯇꯥꯏ ꯅꯠꯇ꯭ꯔꯣ ꯑꯣ ꯑꯩ ꯇꯥꯗ꯭ꯔꯕ ꯁꯤꯅꯤ꯫
ꯍꯜꯂꯣ
ꯍꯥꯥ ꯍꯥꯎ ꯊꯕꯒꯦꯔ
ꯁꯥꯏ
ꯑꯥ ꯉꯥꯢ ꯈꯣ ꯑꯩ ꯀꯛꯂꯛꯀꯦ